ꯃꯔꯨꯞ ꯑꯩ ꯈꯣꯟꯖꯦꯜꯁꯤ ꯑꯗꯨꯝ ꯐꯖꯅ ꯇꯥꯕ ꯉꯝꯕꯤꯕ꯭ꯔꯥ
ꯎꯝ ꯇꯥꯏꯦ ꯇꯥꯔꯦ
ꯑꯥ ꯃꯔꯨꯞ ꯅꯨꯡꯉꯥꯏꯔꯤ ꯀꯝꯗꯧ ꯀꯝꯗꯧ ꯂꯦꯜꯂꯤꯕꯒꯤ ꯅꯨꯡꯉꯥꯏꯔꯤꯕ ꯅꯠꯇ꯭ꯔꯣ
ꯅꯨꯡꯉꯥꯏꯔꯦ ꯍꯥꯏꯇꯥꯔꯦ ꯃꯔꯨꯞ ꯑꯗꯨꯕꯨ ꯊꯕꯛ ꯈꯔ ꯆꯤꯟꯕꯅ ꯃꯔꯝ ꯑꯣꯏꯔꯒ ꯇꯨꯝꯕ ꯆꯥꯕ ꯍꯟꯗꯛꯇꯤ ꯈꯔ ꯆꯦꯟ ꯆꯥꯡ ꯅꯥꯏꯗ꯭ꯔꯦ ꯑꯗꯨꯅ ꯍꯛꯆꯥꯡꯒꯤ ꯐꯤꯕꯝꯗꯤ ꯁꯥꯟꯅꯕꯁꯨ ꯑꯗꯨꯝ ꯆꯠꯁꯟꯕꯅꯤꯅꯀꯣ ꯈꯔꯗꯤ ꯋꯥꯏꯑꯅ ꯁꯨꯃꯥꯏꯅ ꯊꯝꯖꯒꯦ ꯃꯔꯨꯞꯇꯤ ꯅꯨꯡꯉꯥꯏꯔꯤꯕ꯭ꯔꯥ ꯀꯃꯥꯏ ꯀꯃꯥꯏꯅ ꯇꯧꯔꯤ
ꯅꯨꯡꯉꯥꯏꯔꯤ ꯃꯔꯨꯞ ꯃꯔꯨꯞꯅꯁꯨ ꯍꯛꯆꯥꯡꯒꯤ ꯐꯤꯕꯝ ꯄꯨꯊꯣꯛ ꯄꯜꯂꯛꯑꯦ ꯑꯩꯁꯨ ꯃꯔꯨꯞꯇ ꯐꯣꯟ ꯇꯧꯖꯔꯛꯂꯤꯕꯁꯤ ꯍꯛꯆꯥꯡꯒꯤ ꯃꯔꯝꯗ ꯋꯥꯔꯤ ꯁꯨꯝ ꯁꯥꯟꯅꯁꯤꯅ ꯐꯣꯟ ꯇꯧꯖꯔꯛꯄ ꯄꯅꯤ ꯁꯥꯟꯅ ꯈꯣꯠꯅꯕ ꯍꯥꯏꯗꯤ ꯂꯩꯔꯤꯕ ꯃꯌꯥꯝ ꯍꯛꯆꯥꯡ ꯐꯕꯅ ꯂꯟꯅꯤ ꯍꯥꯏꯔꯤꯕ ꯑꯍꯜ ꯂꯃꯟꯒꯤ ꯊꯝꯕꯤꯔꯝꯃꯤꯕ ꯄꯧꯇꯥꯛ ꯑꯁꯤꯒꯤ ꯃꯔꯝꯗ ꯁꯨꯝ ꯍꯥꯏꯗꯤ ꯑꯈꯪ ꯑꯈꯪꯕ ꯋꯥꯈꯜꯁꯤꯡꯗ ꯁꯨꯝ ꯋꯥꯔꯤ ꯁꯥꯟꯅꯔꯒ ꯂꯧꯁꯤꯡꯗ ꯁꯨꯝ ꯍꯦꯟꯒꯠꯅꯕꯒꯤꯗꯃꯛꯇ ꯑꯩꯁꯨ ꯐꯣꯟ ꯇꯧꯖꯔꯛꯄꯅꯤ ꯃꯔꯨꯞ ꯍꯛꯆꯥꯡ ꯐꯕ ꯍꯥꯏꯗꯤꯁꯦ ꯑꯩ ꯑꯗꯨꯝ ꯍꯧꯖꯔꯛꯑꯅꯤ ꯍꯛꯆꯥꯡ ꯐꯕ ꯍꯥꯏꯕꯁꯤ ꯂꯟꯅꯤ ꯃꯌꯥꯝ ꯑꯗꯨꯝ ꯍꯥꯏꯅꯗꯨꯅ ꯂꯩꯔꯦ ꯑꯗꯨꯕꯨ ꯍꯧꯖꯤꯛ ꯍꯧꯖꯤꯛꯀꯤꯗꯤ ꯃꯤꯑꯣꯏ ꯑꯌꯥꯝꯕꯅ ꯑꯩꯈꯣꯏꯒꯤ ꯃꯅꯤꯄꯨꯔꯒꯤ ꯃꯃꯥ ꯃꯄꯥꯁꯤꯡꯕꯨ ꯑꯣꯏꯔꯣ ꯏꯟꯗꯤꯌꯥꯒꯤ ꯑꯩ ꯍꯥꯏꯖꯕ ꯇꯥꯔꯦ ꯏꯟꯗꯤꯌꯥꯒꯤ ꯑꯣꯏꯅ ꯆꯥꯎꯅ ꯏꯛꯑꯁꯤ ꯏꯟꯗꯤꯌꯥꯒꯤ ꯃꯃꯥ ꯃꯄꯥꯁꯤꯡꯁꯤꯅ ꯑꯩꯈꯣꯏꯒꯤ ꯍꯛꯆꯥꯡ ꯐꯕꯁꯤ ꯀꯔꯤꯗ ꯂꯧꯅꯒꯦ ꯍꯥꯏꯔ ꯀꯥꯟꯗ ꯃꯁꯥ ꯅꯣꯏꯕ ꯃꯁꯥ ꯆꯥꯎꯕ ꯁꯤꯅ ꯍꯛꯆꯥꯡ ꯐꯕꯅꯦꯅ ꯂꯧꯅꯔꯦ ꯃꯁꯥ ꯄꯥꯕ ꯌꯪ ꯑꯣꯏꯕ ꯑꯗꯨꯒ ꯍꯦꯜꯗꯤ ꯑꯣꯏꯕ ꯍꯥꯏꯗꯤ ꯃꯁꯟ ꯊꯣꯛ ꯐꯠꯇ꯭ꯔꯒꯁꯨ ꯃꯇ꯭ꯔꯪ ꯃ꯭ꯔꯪ ꯀꯥꯗ꯭ꯔꯒꯁꯨ ꯍꯦꯜꯗꯤ ꯑꯣꯏꯕ ꯃꯤ ꯂꯩꯗꯅꯀꯣ ꯃ ꯁꯤꯁꯤꯅ ꯑꯩꯈꯣꯏꯒꯤ ꯃꯁꯥ ꯐꯠꯇꯕꯅꯤ ꯑꯦ ꯃꯥꯗꯤ ꯀꯩꯅꯣꯅꯤ ꯃꯁꯥ ꯁꯣꯟꯕꯅꯦ ꯍꯥꯏꯕꯤꯕꯒꯨꯝꯕ ꯑꯗꯨꯗꯨꯒ ꯅꯣꯏꯕ ꯆꯥꯛ ꯌꯥꯝ ꯆꯥꯕ ꯌꯥꯝ ꯅꯣꯏꯕ ꯁꯤꯅ ꯑꯩꯈꯣꯏꯒꯤ ꯃꯁꯥ ꯐꯕꯗꯧꯅ ꯎꯔꯛꯄ ꯍꯥꯏ ꯇꯥꯔꯦꯅꯦ ꯁꯤꯒꯤ ꯃꯇꯥꯡꯗꯁꯨ ꯈꯤꯇꯪ ꯊꯝꯕꯤꯌꯨ ꯑꯗꯨꯗꯨꯒ ꯑꯩꯈꯣꯏꯒꯤ ꯍꯧꯖꯤꯛ ꯍꯧꯖꯤꯛ ꯆꯠꯅꯔꯤꯕꯁꯤꯒꯤ ꯌꯥꯅꯤꯡꯕ꯭ꯔꯥ ꯅꯠꯇ꯭ꯔꯒ ꯌꯥꯅꯤꯡꯗꯕ꯭ꯔ ꯑꯗꯨꯁꯨ ꯃꯔꯣꯏꯒꯤ ꯃꯐꯝꯗꯒꯤ ꯇꯥꯖꯅꯤꯡꯕ ꯋꯥꯍꯩ ꯑꯃ ꯈꯤꯇꯪ ꯊꯝꯕꯤꯌꯨ
ꯌꯥꯝ ꯆꯨꯝꯃꯦ ꯃꯔꯨꯞ ꯑꯩꯈꯣꯏꯅ ꯍꯧꯖꯤꯛꯀꯥꯟꯒꯤ ꯍꯣꯏ ꯌꯥꯝꯅ ꯈꯪꯕ ꯍꯩꯕ ꯒ꯭ꯌꯥꯟ ꯇꯥꯕ ꯍ ꯂꯥꯏꯔꯤꯛ ꯍꯩꯇ꯭ꯔꯒꯁꯨ ꯂꯥꯏꯁꯨ ꯈꯪꯕ ꯑꯍꯜ ꯂꯃꯟ ꯃꯌꯥꯝ ꯑꯃ ꯂꯩ ꯃꯈꯣꯏꯅꯗꯤ ꯈꯪꯉꯤ ꯁꯥꯟꯅꯕ ꯆꯠꯂꯦꯅ ꯍꯥꯏꯔꯒ ꯑꯉꯥꯡꯁꯤꯡꯁꯤꯗ ꯃꯈꯣꯏꯅ ꯎꯕꯤꯔꯤꯁꯤ ꯑꯦ ꯄꯩꯁꯥ ꯃꯥꯡꯍꯜꯂꯤꯅꯤ ꯍꯌꯦꯡꯍꯜꯂꯣꯏꯔꯒ ꯃꯁꯥ ꯁꯣꯛꯀꯅꯤ ꯈꯣꯠꯀꯅꯤ ꯀ ꯁꯤꯒꯨꯝꯕ ꯀꯌꯥ ꯑꯃ ꯑꯟꯗꯕꯤꯁ꯭ꯋꯥꯁ ꯀꯌꯥ ꯑꯃ ꯊꯥꯖꯅꯕꯤ ꯂꯥꯞꯅ ꯊꯥꯖꯅꯕꯤ ꯍꯥꯏ ꯇꯔꯦꯀꯣ ꯁꯤꯒꯨꯝꯕ ꯀꯌꯥ ꯑꯃ ꯑꯃ ꯂꯩꯕꯅ ꯃꯔꯝ ꯑꯣꯏꯔꯒ ꯁꯥꯟꯅ ꯈꯣꯠꯅꯕꯩꯁꯤꯗ ꯕꯤꯠ ꯀꯌꯥ ꯑꯃ ꯇꯦꯛꯇꯕ ꯌꯥꯎꯕꯁꯨ ꯅꯠꯇꯦ ꯑꯗꯨꯗꯒꯤ ꯑꯩꯅ ꯁꯨꯝ ꯀꯩꯅꯣ ꯇꯧꯕꯗ ꯍꯛꯆꯥꯡ ꯐꯕꯁꯤ ꯍꯣꯏ ꯃꯇꯝ ꯑꯃꯗ ꯍꯥꯏꯅꯔꯝꯃꯦ ꯊꯥꯏꯅꯗꯤ ꯍꯥꯏꯗꯤ ꯃꯇꯝꯗꯨꯗ ꯂꯥꯏꯅꯥ ꯇꯤꯟꯅꯥ ꯂꯩꯅꯗꯕꯅꯤꯅ ꯍꯥꯏꯗꯤ ꯃꯌꯥꯡ ꯀꯪꯕꯁꯤꯕꯨꯗꯤ ꯈꯔ ꯅꯣꯏꯕ ꯃꯤꯁꯤꯅ ꯃꯁꯥ ꯐꯩꯩꯅ ꯍꯥꯏꯅꯔꯝꯃꯤ ꯑꯗꯨ ꯍꯧꯖꯤꯛꯀꯤ ꯅꯣꯏꯕꯁꯤ ꯌꯥꯝꯅ ꯈꯨꯗꯣꯡ ꯊꯤꯅꯤꯡꯉꯥꯏꯅꯤ ꯍꯥꯏ ꯇꯔꯦ ꯃꯔꯨꯞ ꯅꯣꯏꯕꯁꯤꯗꯒꯤ ꯂꯥꯏꯅꯥ ꯀꯌꯥꯝ ꯄꯨꯊꯣꯔꯛꯄ ꯌꯥꯏ ꯑꯗꯨꯕꯨ ꯅꯣꯏꯔꯒꯁꯨ ꯑꯩꯈꯣꯏꯒꯤ ꯃꯁꯥꯒꯤ ꯃꯌꯦꯡ ꯇꯥꯖꯧ ꯌꯥꯗꯕ ꯃꯁꯥꯒꯤ ꯑꯗꯨꯝ ꯆꯥꯎꯖꯕ ꯃꯤꯑꯣꯏ ꯂꯩꯀꯣꯅ ꯍꯣꯠꯅꯗꯅ ꯑꯐꯕ ꯆꯤꯟꯖꯥꯛ ꯆꯥꯔꯒ ꯑꯗꯨꯃꯥꯏꯅ ꯑꯗꯨꯝ ꯑꯗꯨ ꯑꯗꯨꯒꯨꯝꯕꯁꯦ ꯃꯈꯣꯏꯅꯁꯨ ꯑꯃꯨꯛ ꯎꯕꯤꯔꯤꯁꯤ ꯁꯥꯟꯅꯔꯒ ꯅꯣꯏ ꯅꯪꯗꯤ ꯑꯗꯨꯅꯤ ꯑꯗꯥꯅꯤ ꯒꯥꯏꯅ ꯋꯥꯍꯩ ꯍꯥꯏꯕꯤꯕ ꯑꯗꯒꯤ ꯃꯁꯥ ꯈꯔ ꯄꯥꯔꯒ ꯍꯦꯛꯇ ꯌꯦꯡꯕ ꯅꯨꯡꯉꯥꯏꯔꯦꯗꯅ ꯑꯀꯟꯕ ꯑꯣꯏꯅ ꯎꯕꯤꯕ ꯑꯗꯒꯤ ꯈꯪꯗꯦ ꯃꯈꯣꯏ ꯃꯈꯣꯏꯅ ꯇꯧꯔꯤꯕ ꯈꯜꯂꯤꯕ ꯋꯥꯈꯟꯁꯦ ꯑꯩꯁꯨ ꯒ꯭ꯌꯥꯟ ꯇꯥꯗ꯭ꯔꯦ ꯃꯔꯨꯞ ꯑꯗꯣ ꯃꯔꯨꯞꯅꯁꯨ ꯍꯛꯆꯥꯡꯒꯤ ꯃꯇꯥꯡꯁꯤꯗ ꯀꯔꯤ ꯀꯔꯤ ꯊꯝꯕꯤꯅꯤꯡꯉꯤ
ꯃꯔꯨꯞ ꯃꯔꯨꯞꯅ ꯊꯝꯕꯤꯖꯔꯤꯕ ꯋꯥꯐꯝ ꯑꯗꯨꯁꯨ ꯌꯥꯝꯅ ꯆꯨꯝꯕ ꯋꯥꯐꯝꯅꯤ ꯑꯗꯨꯒ ꯃꯔꯨꯞ ꯃꯈꯥ ꯇꯥꯔꯛꯄꯁꯤꯗꯤ ꯑꯩꯈꯣꯏꯒꯤ ꯍꯧꯖꯤꯛ ꯍꯧꯖꯤꯛ ꯂꯩꯔꯤꯕꯁꯤ ꯃꯌꯦꯡꯗꯤ ꯇꯥꯅꯤꯡꯕ ꯑꯗꯨꯒ ꯃꯌꯦꯡꯗꯤ ꯇꯥꯅꯤꯡꯕ ꯑꯗꯨꯗꯨꯒ ꯁꯥꯟꯅꯗꯤ ꯁꯥꯟꯅꯅꯤꯡꯗꯕ ꯍꯛꯆꯥꯡ ꯁꯥꯖꯦꯜꯗꯤ ꯇꯧꯅꯤꯡꯗꯕ ꯑꯗꯨꯒ ꯃꯤꯅ ꯍꯛꯆꯥꯡ ꯁꯥꯖꯦꯜ ꯇꯧꯕ ꯎꯔꯒꯅ ꯍꯦꯛ ꯅꯣꯛꯅꯕꯤꯕꯒꯨꯝꯕ ꯍꯥꯏ ꯁꯝꯅ ꯍꯥꯏꯔꯕꯗ ꯑꯉꯥꯡ ꯃꯆꯥ ꯑꯃꯅ ꯐꯠꯇꯕ ꯆꯤꯟꯖꯥꯛ ꯐꯠꯇꯕ ꯆꯤꯟꯖꯥ ꯍꯥꯏꯕꯗꯤ ꯌꯨ ꯅꯨꯡꯒꯤ ꯋꯥ ꯅꯠꯇꯕ ꯑꯩꯈꯣꯏꯒꯤ ꯆꯦꯔꯪꯗ ꯍꯥꯟꯕ ꯑꯆꯥꯄꯣꯠꯁꯤꯡ ꯂꯩꯔꯤꯕ ꯂꯦꯟꯁ ꯀꯨꯀꯨꯔꯦꯁꯀꯨꯝꯕ ꯆꯥꯔꯒꯅ ꯀꯔꯤꯝꯇ ꯈꯟꯅꯗꯕ ꯑꯗꯨꯗꯨꯒ ꯑꯉꯥꯡ ꯑꯃꯅ ꯀ꯭ꯔꯦꯇꯤꯟ ꯑꯗꯒꯤ ꯄ꯭ꯔꯣꯇꯤꯟ ꯌꯦꯔꯨꯝ ꯌꯦꯟ ꯍꯛꯆꯥꯡ ꯐꯕ ꯉꯥꯛꯇ ꯆꯥꯔꯛꯑꯒꯅ ꯊꯥꯎ ꯌꯥꯎꯗꯕ ꯄꯣꯠ ꯆꯩ ꯉꯥꯛꯇ ꯆꯥꯔꯛꯑꯒꯅ ꯃꯌꯥꯝꯅ ꯍꯦꯛ ꯂꯛꯅꯕꯤꯕ ꯑꯗꯒꯤ ꯆꯩꯕꯤꯕ ꯁꯣꯛꯀꯅꯤ ꯈꯣꯠꯀꯅꯤꯅ ꯍꯦꯛ ꯆꯩꯕꯤꯕꯒꯨꯝꯕ ꯑꯗꯒꯤ ꯁꯝꯅ ꯍꯥꯏꯔꯕ ꯌꯨ ꯊꯛꯄꯗꯅ ꯑꯩꯈꯣꯏꯅ ꯀꯩꯁꯨ ꯂꯩꯇꯅ ꯈꯟꯅꯔꯛꯄ ꯍꯥꯏ ꯇꯥꯔꯦꯅꯦ ꯑꯐꯕꯅꯦꯅ ꯈꯟꯅꯔꯛꯄ ꯑꯗꯨꯗꯨꯒ ꯍꯛꯆꯥꯡ ꯐꯕꯒꯤ ꯂꯣꯝꯗ ꯊꯜꯂꯛꯄ ꯆꯥꯔꯛꯄꯗꯅ ꯃꯌꯥꯝꯁꯤꯅ ꯍꯦꯛ ꯃꯨꯛꯅꯕꯤꯕ ꯆꯩꯕꯤꯕ ꯑꯗꯨꯗꯨꯒ ꯂꯩꯀꯥꯏ ꯑꯃꯗꯒꯤ ꯁꯥꯟꯅꯕ ꯑꯉꯥꯡ ꯑꯃꯅ ꯁꯥꯟꯅꯕ ꯆꯠꯆꯔꯒꯁꯨ ꯍꯦꯛ ꯃꯌꯥꯝ ꯆꯪꯗꯨꯅ ꯍꯦꯛ ꯉꯥꯡꯕꯤꯕ ꯈꯣꯠꯄ ꯑꯗꯨꯃꯥꯏꯅ ꯇꯧꯕ ꯍꯥꯏꯇꯥꯥꯔꯦꯅꯦꯀꯣ ꯑꯗꯨꯗꯨꯒ ꯍꯛꯆꯥꯡ ꯐꯕꯒꯤ ꯃꯇꯥꯡꯁꯤꯗ ꯂꯥꯛꯄꯁꯤꯗ ꯑꯩꯈꯣꯏꯒꯤ ꯁꯔꯀꯥꯔꯒꯤ ꯃꯥꯏꯀꯩꯗꯁꯨ ꯊꯝꯖꯅꯤꯡꯕ ꯋꯥꯐꯝ ꯈꯔꯗꯤ ꯂꯩꯖꯩꯌꯦ ꯑꯩꯒꯤ ꯋꯥꯈꯜꯗꯁꯨ ꯍꯥꯏꯗꯤ ꯍꯛꯆꯥꯡ ꯐ ꯁꯤ ꯂꯟꯅꯤ ꯍꯛꯆꯥꯡ ꯐꯕ ꯍꯥꯏꯕꯁꯤ ꯂꯣꯏꯅ ꯆꯪꯗꯕ ꯌꯥꯗ꯭ꯔꯕ ꯃꯈꯜ ꯑꯃꯅꯤ ꯍꯥꯏꯖꯕ ꯇꯥꯔꯦ ꯑꯗꯨꯅ ꯁꯔꯀꯥꯔꯒꯤ ꯃꯥꯏꯀꯩꯗꯒꯤꯁꯨ ꯍꯛꯆꯥꯡ ꯐꯅꯕꯒꯤꯗꯃꯛꯇ ꯑꯩꯈꯣꯏꯒꯤ ꯂꯩꯀꯥꯏ ꯂꯩꯀꯥꯏꯗꯕꯨ ꯑꯣꯏꯔꯣ ꯑꯃꯗꯕꯨ ꯑꯣꯏꯔꯣ ꯄꯥꯎꯇꯥꯛ ꯀꯌꯥ ꯑꯃ ꯄꯥꯎꯖꯦꯜ ꯀꯌꯥ ꯑꯃ ꯆꯠꯄꯤꯕ ꯑꯗꯨꯗꯨꯒ ꯁꯥꯟꯅꯐꯝ ꯀꯨꯡꯗ ꯂꯤꯡꯈꯠꯄꯤꯕ ꯑꯗꯒꯤ ꯀꯝꯄꯅꯤ ꯑꯗꯨꯗ ꯂꯤꯡꯈꯠꯄꯁꯨ ꯑꯗꯨꯝ ꯎꯅꯔꯦ ꯑꯗꯨꯕꯨ ꯁꯥꯟꯅꯐꯝ ꯇꯣꯏꯅ ꯇꯣꯏꯅ ꯂꯤꯡꯈꯠꯄꯤꯕ ꯑꯣꯄꯟ ꯖꯤꯝ ꯐꯖꯅ ꯊꯝꯕꯤꯕ ꯑꯗꯒꯤ ꯁꯥꯟꯅꯐꯝꯁꯦ ꯌꯥꯝ ꯊꯤꯅ ꯌꯥꯎꯈꯠꯄꯤꯕ ꯁꯤꯃ ꯗꯔꯀꯥꯔ ꯇꯥꯏ ꯍꯥꯏꯇꯥꯔꯦꯅꯦꯀꯣ ꯃꯔꯨꯞꯀꯤ ꯋꯥꯈꯜꯂꯣꯟꯗꯗꯤ ꯀꯔꯤ ꯂꯩꯔꯤꯒꯦ ꯃꯔꯨꯞ ꯑꯩꯒꯤ ꯈꯣꯟꯖꯦꯜꯁꯦ ꯑꯗꯨꯝ ꯐꯖꯅ ꯇꯥꯔꯤꯕ꯭ꯔꯥ ꯀꯃꯥꯏꯅ ꯇꯧ
ꯃꯔꯨꯞ ꯑꯗꯨꯒ ꯃꯔꯨꯞꯅ ꯍꯧꯖꯤꯛ ꯍꯥꯏꯕꯤꯕꯗꯣ ꯁꯥꯟꯅꯐꯝ ꯂꯩꯇ ꯂꯩꯔꯛꯇꯕꯗꯒꯤ ꯃꯔꯝ ꯑꯣꯏꯔꯒ ꯑꯉꯥꯡ ꯀꯌꯥ ꯑꯃꯗ ꯁꯥꯟꯅꯕꯒꯤ ꯅꯨ ꯃꯤꯠ ꯂꯩꯔꯛꯇꯕ ꯍꯥꯏꯇꯥꯔꯦ ꯂꯝꯄꯥꯛ ꯂꯩꯇ꯭ꯔꯒꯗꯤ ꯂꯝꯕꯤꯗ ꯁꯥꯟꯅꯕꯃꯛꯇꯤ ꯌꯥꯗꯕꯅꯤꯅ ꯃꯗꯨ ꯁꯥꯟꯐꯝꯁꯤꯃꯇꯪ ꯑꯩꯈꯣꯏꯒꯤ ꯂꯩꯀꯥꯏꯒꯤ ꯑꯗꯒꯤ ꯂꯩꯔꯤꯕꯕ ꯄꯥꯜꯂꯤꯕ ꯃꯥꯏ ꯃꯥꯥꯏꯒꯤ ꯂꯝꯗꯨꯒꯤ ꯑꯆꯧ ꯑꯁꯥꯡꯁꯤꯡꯗꯨꯅ ꯌꯦꯡꯁꯤꯟꯕꯤꯒꯗꯕꯅꯤꯅ ꯍꯥꯏꯅꯤꯡꯉꯤ ꯌꯨꯝꯗ ꯁꯨꯝ ꯑꯩꯈꯣꯏꯒꯤ ꯒꯦꯝ ꯁꯥꯟꯅꯕ ꯐꯤꯂꯝ ꯌꯦꯡꯕ ꯇꯤꯚꯤ ꯌꯦꯡꯕ ꯁꯨꯝ ꯇꯧꯔꯒ ꯂꯩꯔꯒꯗꯤ ꯑꯉꯥꯡꯁꯤꯡꯗꯨꯣ ꯃꯁꯥ ꯐꯔꯣꯏ ꯍꯥꯏꯕꯕꯁꯤꯦ ꯃꯈꯣꯏꯁꯨ ꯂꯣꯏ ꯈꯪꯉꯤꯕꯅꯤ ꯑꯗꯨꯕꯨ ꯈꯪꯅ ꯈꯪꯅ ꯎꯅ ꯎꯅ ꯇꯥꯅ ꯇꯥꯅ ꯇꯁꯤꯟꯅꯗꯕ ꯎꯁꯤꯟꯅꯗꯕ ꯈꯪꯁꯤꯟꯅꯗꯕ ꯁꯤꯒꯨꯝꯕ ꯃꯌꯥꯝꯁꯤꯗꯒꯤꯅꯤ ꯑꯅꯥꯕ ꯀꯌꯥ ꯑꯃ ꯂꯥꯛꯏꯁꯦ ꯍꯧꯖꯤꯛ ꯃꯔꯨ ꯁꯨꯝ ꯆꯠꯇꯨꯅ ꯌꯦꯡꯉꯅꯤ ꯍꯣꯁꯄꯤꯇꯥꯜ ꯑꯃꯗ ꯑꯅꯥꯕꯁꯤ ꯅꯣꯡꯃ ꯀꯥꯡꯗꯅ ꯅꯨꯡꯇꯤ ꯅꯨꯃꯤꯠ ꯈꯨꯗꯤꯡꯒꯤ ꯀꯛꯏꯕ ꯇꯤꯛꯀꯦꯠ ꯑꯗꯒꯤ ꯂꯥꯛꯏꯕ ꯑꯗꯒꯤ ꯌꯦꯡꯉꯤꯕ ꯃꯌꯥꯝꯁꯤ ꯀꯌꯥꯝ ꯌꯥꯝꯃꯒꯦꯁꯤ ꯑꯗꯨꯛꯀꯤ ꯃꯇꯤꯛ ꯌꯦꯡꯉꯣ ꯃꯔꯨꯞ ꯍꯣꯁꯄꯤꯇꯥꯜ ꯆꯠꯄ ꯃꯇꯝꯗ ꯑꯩ ꯏꯁꯥꯃꯛꯁꯨ ꯌꯦꯡꯉ ꯇ ꯉꯝꯖꯗꯦ ꯍꯥꯏꯇꯥꯔꯦ ꯑꯩꯈꯣꯏꯒꯤ ꯅꯣꯡꯃꯇ ꯍꯣꯁꯄꯤꯇꯥꯜꯁꯤꯗ ꯑꯍꯥꯡꯕ ꯍꯥꯏꯕꯗꯨ ꯑꯣꯏꯗ꯭ꯔꯦꯕ ꯀ꯭ꯔꯤꯛ ꯀ꯭ꯔꯤꯛ ꯀ꯭ꯔꯤꯛ ꯏꯅꯔꯒ ꯑꯩꯈꯣꯏꯒꯤ ꯄꯣꯛꯐꯝ ꯐꯝꯕꯤ ꯖꯒꯥꯗ ꯐꯤ ꯑꯩꯈꯣꯏꯒꯤ ꯐꯤ ꯃꯌꯥꯝ ꯑꯃ ꯍꯣꯡꯅ ꯊꯥꯗꯣꯛꯑꯦ ꯃꯌꯥꯝ ꯌꯦꯡꯅꯔ ꯂꯥꯎꯔꯒ ꯍꯥꯏꯕ ꯃꯇꯝꯗ ꯒ꯭ꯔꯨꯝ ꯈꯨꯞꯆꯟꯕꯒꯤ ꯃꯑꯣꯡꯒꯤ ꯃꯇꯧ ꯍꯣꯁꯄꯤꯇꯥꯜꯁꯤꯗ ꯑꯩꯈꯣꯏꯒꯤ ꯌꯦꯡꯕ ꯂꯥꯛꯅꯩ ꯃꯌꯥꯝꯁꯤ ꯎꯕꯗ ꯑꯩꯅ ꯈꯜꯂꯦ ꯑꯁꯨꯛꯀꯤ ꯃꯇꯤꯛ ꯂꯩꯔꯤꯕ ꯂꯝ ꯈꯨꯗꯤꯡꯃꯛꯁꯤꯗ ꯑꯅꯥꯕꯁꯤꯦ ꯑꯗꯨꯛꯀꯤ ꯃꯇꯤꯛ ꯌꯥꯝꯃꯦꯀꯣ ꯑꯗꯨꯅ ꯑꯩꯈꯣꯏꯅ ꯆꯤꯟꯖꯥꯛ ꯃꯆꯥ ꯃꯇꯝꯗ ꯑꯐꯕ ꯆꯤꯟꯖꯥꯛ ꯆꯥꯔꯒꯅ ꯗꯥꯏꯇꯤꯡ ꯇꯧꯕꯅꯤ ꯐꯁ ꯅꯣꯏꯗ ꯑꯗꯨ ꯇꯧꯋꯅꯤ ꯑꯝꯗꯥ ꯇꯧꯏꯤꯅꯤ ꯍꯥꯏꯕꯤꯕ ꯑꯗꯩ ꯊꯥꯎ ꯊꯨꯝ ꯌꯥꯎꯕ ꯐꯠꯇꯕ ꯀꯌꯥ ꯑꯃ ꯑꯊꯨꯝꯕ ꯀꯌꯥ ꯑꯃ ꯆꯥꯔꯒꯅ ꯃꯗꯨꯗ ꯊꯣꯏꯅ ꯈꯟꯅꯗꯕ ꯑꯗꯨꯗꯒꯤ ꯂꯥꯏꯕ ꯂꯥꯏꯅꯥ ꯉꯥꯛꯀꯅꯤ ꯑꯩꯈꯣꯏꯒꯤ ꯄꯩꯁꯥ ꯂꯨꯄꯥ ꯇꯔꯥ ꯀꯨꯟ ꯈꯦꯠꯅꯕꯒꯤꯗꯃꯛꯇ ꯑꯗꯨꯗ ꯇꯥꯡꯏꯤ ꯇꯥꯡꯗꯦꯅ ꯑꯩ ꯑꯣꯏꯅꯔꯨꯕꯗꯨꯅ ꯃꯔꯝ ꯑꯣꯏꯔꯒ ꯂꯨꯄꯥ ꯂꯥꯛ ꯀꯌꯥ ꯑꯃ ꯇꯤꯡꯉꯤꯕꯅꯤ ꯃꯁꯤ ꯑꯩꯈꯣꯏꯒꯤ ꯑꯩꯒꯤ ꯏꯃꯥꯗꯁꯨ ꯊꯣꯛꯇꯕ ꯅꯠꯇꯦ ꯊꯧꯗꯣꯛꯁꯤ ꯑꯗꯨꯕꯨ ꯈꯪꯗ꯭ꯔꯤꯉꯩ ꯃꯇꯝꯗ ꯑꯣꯏꯈꯤ ꯇꯥꯔꯁꯨ ꯈꯪꯉꯛꯑꯕ ꯇꯨꯡ ꯇꯥꯛꯄꯤꯅꯕ ꯇꯝꯕꯤꯅꯕ ꯃꯌꯥꯝ ꯑꯃ ꯂꯩꯔꯛꯑ ꯃꯇꯝꯗꯗꯤ ꯇꯨꯡꯗ ꯊꯣꯛꯇꯅꯕ ꯑꯩꯈꯣꯏ ꯂꯣꯏ ꯆꯦꯛꯁꯤꯟꯁꯤ ꯍꯥꯏꯕ ꯋꯥꯍꯩꯁꯤꯅ ꯑꯩꯅ ꯊꯝꯖꯅꯤꯡꯉꯤꯁꯦ ꯑꯗꯨꯗꯣ ꯃꯔꯨꯞꯅꯁꯨ ꯃꯔꯨꯞꯅ ꯍꯧꯖꯤꯛ ꯍꯧꯖꯤꯛ ꯑꯩꯈꯣꯏꯒꯤ ꯃꯔꯨꯞꯅ ꯁꯥꯟꯅꯕ ꯄꯥꯝꯖꯩ ꯍꯥꯏꯔꯦ ꯃꯔꯨꯞꯅ ꯁꯥꯟꯅꯕꯁꯤꯒꯤꯗ ꯆꯥꯔꯤꯕꯁꯤ ꯀꯩ ꯀꯩꯅꯣ ꯍꯥꯏꯗꯤ ꯑꯐꯕ ꯍꯥꯏꯗꯤ ꯌꯦꯔꯨꯝ ꯂꯐꯣꯏ ꯁꯪꯒꯣꯝ ꯆꯥꯕꯒꯤ ꯅꯤꯌꯣꯝ ꯀꯔꯤ ꯀꯔꯤ ꯀꯃꯥꯏ ꯀꯃꯥꯏ ꯇꯧꯔꯤ ꯃꯔꯣꯝꯅ ꯍꯥꯏꯐꯦꯠ ꯊꯝꯕꯤꯌꯨꯅꯤ
ꯑꯥ ꯑꯆꯨꯝꯕꯅꯦ ꯃꯔꯨꯞ ꯃꯔꯨꯞꯅ ꯍꯥꯏꯕ ꯇꯕꯤꯔꯤꯕꯁꯤꯡꯁꯤꯁꯨ ꯑꯆꯨꯝꯕꯅꯤ ꯍꯣꯁꯄꯤꯇꯥꯜꯗ ꯑꯃꯗ ꯌꯦꯡꯉꯨ ꯌꯦꯡꯉꯨ ꯃꯐꯝꯗ ꯑꯅꯥꯕꯒꯤ ꯑꯅꯥꯕ ꯉꯥꯛꯇ ꯉꯥꯏꯔꯦ ꯍꯥꯏꯕ ꯇꯥꯔꯦꯅꯦ ꯑꯅꯥꯕꯅ ꯍꯥꯏꯗꯤ ꯅꯨꯡ ꯇꯥꯕꯗꯧꯅ ꯑꯗꯨꯝ ꯍꯣꯡꯅ ꯑꯗꯨꯝ ꯇꯥꯔꯦ ꯍꯥꯏꯖꯕꯅꯤ ꯍꯥꯏꯇꯥꯔꯦ ꯌꯥꯝꯅ ꯐꯖꯕ ꯋꯥꯐꯝꯅꯤ ꯑꯗꯨꯒ ꯃꯔꯨꯞꯀꯤ ꯍꯥꯡꯕꯤꯔꯛꯏꯕ ꯋꯥꯍꯪꯗꯨꯒꯤ ꯄꯥꯎꯈꯨꯝꯁꯨ ꯑꯗꯨꯝ ꯄꯤꯖꯒꯦ ꯍꯧꯖꯤꯛꯁꯦ ꯑꯩꯁꯦ ꯁꯥꯟꯅꯕ ꯆꯠꯂꯦ ꯃꯌꯨꯛ ꯉꯟꯅ ꯍꯧꯒꯜꯂꯒ ꯋꯥꯋꯥꯛꯀꯤꯡ ꯆꯦꯟꯕ ꯑꯗꯨꯒ ꯑꯩꯒꯤ ꯊꯕꯛ ꯇꯧꯊꯣꯛꯀꯗꯧꯕ ꯈꯣꯠꯀꯗꯕꯗꯣ ꯇꯧꯊꯣꯛꯑꯒ ꯀꯩꯅꯣꯝꯃ ꯆꯥꯔꯒ ꯇꯧꯊꯣꯛꯑꯒ ꯑꯗꯨꯒ ꯅꯨꯡꯊꯤꯟꯗ ꯎꯝ ꯅꯨꯡꯊꯤꯟꯗ ꯇꯨꯝꯕꯁꯦ ꯑꯍꯜ ꯂꯃꯟꯅ ꯐꯠꯇꯦꯅ ꯍꯥꯏꯅꯩ ꯑꯗꯨꯕꯨ ꯑꯩꯈꯣꯏꯒꯤ ꯍꯛꯆꯥꯡ ꯐꯅꯕ ꯍꯣꯠꯅꯕꯗ ꯅꯨꯡꯊꯤꯟꯗ ꯄꯨꯡꯈꯥꯏ ꯑꯃ ꯄꯨꯡ ꯑꯃ ꯔꯦꯁ ꯂꯧꯕ ꯍꯥꯏꯕꯁꯤ ꯌꯥꯝ ꯊꯤꯅ ꯀꯥꯟꯅꯕꯅꯦ ꯍꯥꯏ ꯍꯥꯏꯖꯕ ꯇꯥꯔꯦ ꯃꯁꯤ ꯑꯩꯅ ꯍꯥꯏꯕ ꯅꯠꯇꯦꯀꯣ ꯗꯣꯛꯇꯔꯁꯤꯡ ꯑꯃꯗꯤ ꯑꯈꯪ ꯑꯍꯩ ꯀꯌꯥꯅ ꯍꯥꯏꯕꯅꯦ ꯍꯥꯏꯖꯕ ꯇꯥꯔꯦ ꯔꯤꯁꯔꯁ ꯔꯤꯁꯔꯁ ꯁꯦꯟꯇꯔꯗꯒꯤ ꯑꯃꯗꯒꯤ ꯑꯃꯗꯒꯤ ꯂꯣꯏꯅ ꯍꯥꯏꯅꯔꯕ ꯉꯥꯛꯇꯅꯤ ꯍꯥꯏꯖꯕ ꯇꯥꯔꯦ ꯑꯗꯨꯒ ꯑꯩꯈꯣꯏꯒꯤ ꯆꯥꯕꯒꯤ ꯃꯇꯥꯡꯁꯤꯅ ꯑꯩꯗꯤ ꯀꯌꯥ ꯀꯥ ꯍꯦꯟꯅꯗꯤ ꯆꯥꯖꯗꯦ ꯃꯔꯝꯗꯤ ꯑꯩ ꯏꯁꯥꯁꯦ ꯆꯥꯎꯈꯠꯄꯅ ꯃꯔꯝ ꯑꯣꯏꯔꯒ ꯑꯩꯁꯨ ꯍꯧꯖꯤꯛꯀꯟꯅ ꯂꯨꯝꯕꯁꯤ ꯈꯤꯇꯪ ꯌꯥꯡꯅꯕꯒꯤꯗꯃꯛꯇ ꯍꯣꯠꯅꯖꯩ ꯑ ꯆꯥꯕ ꯍꯥꯏꯔꯒꯕꯨ ꯌꯦꯔꯨꯝ ꯌꯦꯔꯨꯝ ꯈꯔ ꯆꯥꯖꯩ ꯑꯗꯨꯒ ꯅꯣꯡꯃꯒꯤ ꯅꯨꯡꯗꯥꯡ ꯅꯨꯡꯗꯥꯡꯁꯦ ꯑꯩ ꯅꯨꯡꯊꯤꯟ ꯅꯨꯡꯗꯥꯡ ꯋꯥꯏꯔꯝꯁꯦ ꯁꯥꯟꯅꯕ ꯑꯃꯨꯛ ꯆꯠꯆꯩ ꯑꯗꯨꯒ ꯑꯗꯨ ꯍꯜꯂꯛꯄꯗ ꯌꯦꯟꯁꯦ ꯂꯩꯔꯛꯑꯒ ꯑꯃꯨꯛ ꯐꯨꯠꯂꯒ ꯆꯝꯅ ꯆꯥꯖꯩ ꯍꯥꯏꯖꯕ ꯇꯥꯔꯦ ꯑꯗꯨꯒ ꯑꯗꯨꯝ ꯄ꯭ꯔꯦꯇꯤꯟꯒꯨꯝꯕ ꯀꯩꯒꯨꯝꯕꯁꯨ ꯑꯗꯨꯝ ꯁꯤꯖꯤꯟꯅꯖꯩ ꯑꯗꯨꯝ ꯏꯅꯔꯖꯤ ꯄꯥꯡꯒꯟ ꯄꯅꯕꯒꯤꯗꯃꯛꯇ ꯑꯩꯣꯏ ꯁꯥꯟꯅꯕꯅ ꯍꯛꯆꯥꯡ ꯂꯨꯝꯃꯦꯗꯅꯁꯨ ꯀꯪꯍꯟꯅꯕ ꯍꯣꯠꯅꯕꯗ ꯑꯩꯈꯣꯏꯒꯤ ꯆꯥꯛ ꯆꯔꯥ ꯑꯃꯛ ꯍꯦꯟꯕꯁꯨ ꯐꯠꯇꯦ ꯆꯔꯥ ꯍꯦꯟꯕꯁꯨ ꯐꯠꯇꯦ ꯆꯔꯥꯗꯣ ꯍꯦꯟꯒꯦ ꯍꯥꯏꯕ ꯇꯥꯔꯒꯗꯤ ꯄꯩꯁꯥ ꯆꯪꯉꯦ ꯍꯥꯏꯖꯕ ꯇꯥꯔꯗꯤꯀꯣ ꯍꯥꯏꯗꯤ ꯆꯥꯛꯇꯨꯒꯤ ꯃꯍꯨꯠ ꯁꯤꯟꯕ ꯌꯥꯕ ꯀꯔꯤ ꯀꯔꯤꯅꯣ ꯑꯔꯩꯕ ꯑꯃꯍꯦꯛꯇ ꯆꯥꯕꯤꯒꯗꯕꯅꯤ ꯑꯗꯨꯅ ꯆꯔꯥ ꯍꯦꯜꯂꯒ ꯑꯩꯈꯣꯏꯒꯤ ꯐꯤꯒꯔ ꯁꯦꯝꯕ ꯆꯔꯥ ꯍꯦꯜꯂꯒ ꯑꯩꯈꯣꯏ ꯁꯦꯝꯕꯁꯤꯁꯨ ꯌꯥꯝꯅ ꯐꯠꯇꯕ ꯊꯕꯛ ꯑꯃꯅꯤ ꯑꯗ ꯉꯁꯤꯒꯤ ꯃꯔꯨꯞꯀ ꯊꯦꯡꯅꯗꯨꯅ ꯁꯨꯃꯥꯏꯅ ꯋꯥꯔꯤ ꯁꯅꯕ ꯍꯛꯆꯥꯡ ꯐꯕꯒꯤ ꯃꯔꯝꯗ ꯋꯥꯔꯤ ꯁꯅꯕ ꯃꯔꯨꯝꯗꯁꯨ ꯐꯖ ꯐꯖꯔꯕ ꯋꯥꯐꯝ ꯀꯌꯥ ꯊꯝꯕꯤꯈ꯭ꯔꯦ ꯋꯥꯈꯜ ꯂꯧꯁꯤꯡꯁꯨ ꯑꯣꯏꯖꯍꯧꯔꯦ ꯃꯔꯨꯞ ꯑꯗꯨ ꯇꯥꯔꯛꯄꯗꯁꯨ ꯅꯨꯡꯉꯥꯏ ꯅꯨꯡꯉꯥꯏꯔꯕ ꯋꯥꯔꯤ ꯀꯌꯥ ꯁꯥꯟꯅꯕ ꯉꯝꯕ ꯑꯣꯏꯁꯤ ꯃꯔꯨꯞ ꯉꯁꯤꯒꯤ ꯑꯣꯏꯅꯗꯤ ꯃꯇꯥꯡ ꯑꯁꯤꯗ ꯃꯔꯨꯞ ꯀꯥꯏꯅꯔꯁꯤ ꯃꯔꯨ
ꯍꯣꯏ ꯌꯥꯝ ꯅꯨꯡꯉꯥꯏꯖꯔ ꯃꯔ